ꯇꯦ
ꯀꯔꯤ ꯀꯔꯤ ꯇꯧꯔꯤꯕꯔꯤꯕꯣ
ꯑꯩ ꯀꯩꯅꯣꯅ ꯐꯣꯟ ꯇꯧꯔꯛꯑꯝꯕ ꯑꯗꯨꯗꯨꯒꯤꯅꯦ ꯐꯣꯟ ꯇꯧꯔꯛꯑꯝꯕꯗꯨꯗ
ꯎꯝ ꯅꯪꯗꯧꯔꯕ ꯇꯥꯗꯦ ꯅꯪ ꯉꯥꯡꯉꯗꯣ ꯑꯝꯇ ꯇꯥꯕ꯭ꯔꯣ ꯇꯥꯕ꯭ꯔꯥꯎ ꯇꯥꯗ꯭ꯔꯦ ꯑꯝꯇ ꯑꯦꯌꯥꯔꯄꯤꯁ ꯍꯥꯞꯄꯗꯤ ꯑꯦꯌꯥꯔꯄꯤꯁ ꯇꯧꯊꯣꯛꯑꯣ ꯑꯩꯗꯤ ꯇꯥꯗꯦ ꯇꯥꯔꯦ ꯍꯥꯏꯔꯣ ꯇꯥꯔꯦ
ꯁꯤ ꯇꯧꯋꯦꯕ ꯁꯤ ꯇꯧꯅꯦꯕ ꯑꯗꯨꯝ ꯁꯤꯁꯦ ꯁꯨꯃꯥꯏꯅ ꯇꯧꯅꯦꯕ
ꯎ ꯇꯧꯋꯦ ꯈꯪꯉ ꯑꯃꯇꯗ ꯅꯪꯅ
ꯍꯜꯂꯣ
ꯇꯔꯦ
ꯀꯗꯥꯩꯅ
ꯑꯩꯔꯣ ꯋꯥꯈꯅꯤ ꯈꯂꯂꯤꯌꯥ ꯇꯥꯗ꯭ꯔꯣ ꯀꯩꯗꯧꯔꯦ ꯍꯥꯏꯕꯅꯣꯅ ꯍꯩꯃ ꯇꯥꯗ꯭ꯔꯦꯀꯣ ꯑꯩ ꯑꯝꯇ ꯇꯥꯗ꯭ꯔꯦ ꯅꯪꯅ ꯉꯥꯡꯕ ꯀꯔꯤ ꯏꯁꯨ ꯇꯥꯗꯦ ꯑꯃꯠꯇ ꯇꯥꯗꯦ ꯇꯥꯕ꯭ꯔꯣ ꯍꯜꯂꯣ ꯍꯜꯂꯣ ꯍꯜꯂꯣ ꯍꯜꯂꯣ